ꯅꯣ
ꯍꯤꯄꯤꯌꯦ
ꯑꯣ ꯉꯁꯤꯗꯤ ꯀꯩꯗꯧꯔꯨꯅꯤ ꯑꯗꯨꯝ ꯂꯩꯗꯣꯏꯔꯥ
ꯂꯩꯗꯣꯏꯅꯦ ꯑꯩ ꯌꯨꯝ ꯃꯄꯥꯟꯒ ꯑꯝꯇ ꯊꯣꯛꯇꯦꯗ ꯍꯌꯦꯡꯗꯤ ꯀꯥꯏꯗꯅꯣꯝ ꯌꯥꯝ ꯆꯠꯅꯤꯡꯉꯤ ꯆꯠꯁꯤꯔ ꯈꯪꯗꯦ꯫
ꯑꯥ ꯑꯥ
ꯆꯄꯝꯖꯨ ꯂꯩꯇꯕ꯫ ꯑ ꯆꯄꯝꯕꯨꯗꯤ ꯂꯩꯗ ꯃꯤ ꯂꯩꯇꯕ꯫ ꯒꯥꯔꯤꯁꯨ ꯂꯩꯇꯕ ꯒꯥꯔꯤ ꯊꯧꯕꯁꯨ ꯍꯩꯇꯕ꯫ ꯇ꯭ꯔꯦꯁꯁꯨ ꯂꯩꯇꯕ ꯄꯩꯁꯥꯁꯨ ꯂꯩꯇꯕ꯫
ꯍꯣꯏꯗ ꯅꯨꯄꯥꯟ ꯊꯣꯛꯑꯦ ꯄꯩꯁꯥ ꯇꯤꯡꯕꯅꯦ꯫
ꯇꯤꯡꯉꯦꯍꯦ ꯍꯧꯖꯤꯛꯀꯥꯟꯗꯤ ꯌꯥꯗ꯭ꯔꯦꯍꯦ꯫
ꯍꯣꯏ ꯈꯤꯇꯪ ꯊꯣꯛꯑꯗꯤ ꯑꯁꯤ ꯑꯁꯤ ꯇꯧꯔꯦ ꯂꯣꯏꯅꯃꯛ꯫
ꯍꯣꯏ ꯍꯥꯟꯅꯗꯧꯅ ꯀꯩꯅꯣ ꯇꯧꯕꯁꯨ ꯅꯠꯇ꯭ꯔꯦꯗ ꯑꯉꯥꯡ ꯀꯩꯁꯨ ꯅꯠꯇ꯭ꯔꯃꯤꯗ ꯀꯦ ꯐꯦ ꯑꯃꯅ ꯆꯪꯕꯗ ꯑꯗꯨꯝ ꯂꯣꯏꯔꯦ ꯈꯇꯝ꯫
ꯎꯝ ꯍꯣ ꯍꯣ ꯍꯣ ꯍꯣ꯫
ꯆꯨꯝꯅꯒꯤ ꯁꯤꯡꯖꯨ ꯌꯣꯟꯕꯤꯗ ꯕꯣꯛꯇ ꯂꯨꯄꯥ ꯆꯥꯝꯃꯅꯦ ꯍꯥꯏꯕ ꯑꯗꯨꯝ ꯂꯣꯏꯗꯣꯏꯁꯤ꯫
ꯍꯣꯏꯅꯦ ꯑꯗꯨꯅꯦ ꯂꯩꯇ꯭ꯔꯕ ꯍꯟꯗꯛ ꯍꯥꯏꯗꯤ ꯑꯣꯠ ꯁꯣꯛ ꯇꯥꯡ ꯊꯠꯄꯅꯤꯅꯀꯣ
ꯎꯝ
ꯈꯪꯗꯦꯅꯦ ꯃꯣꯏꯅꯦ ꯂꯩꯩꯁꯥꯕꯤ ꯎꯝ ꯄꯩꯁꯥ ꯎ ꯆꯥꯕꯤ ꯃꯌꯥꯝ ꯂꯩꯗꯥꯏꯅꯦ ꯄꯩꯁꯥ ꯄꯥꯏꯕꯤ ꯑꯩꯈꯣꯏꯗꯤ ꯀꯩꯝꯇ ꯂꯩꯇ꯭ꯔꯦꯅꯦ
ꯑꯗꯨꯅꯦ ꯑꯁ
ꯃꯤꯗꯤ ꯃꯤ ꯌꯥꯝ ꯌꯥꯝ ꯄꯥꯜꯂꯦ ꯑꯩꯈꯣꯏꯗꯤꯃꯁꯦ ꯄꯨ ꯍ ꯇꯗꯤ ꯎꯄꯥꯏ ꯂꯩꯁꯤ ꯗꯣ ꯌꯨꯝꯗ ꯄꯩꯁꯥ ꯍꯪꯅꯤꯡꯉꯥꯏꯁꯨ ꯀꯥꯏꯈ꯭ꯔꯦꯕꯣ
ꯑꯥ
ꯑꯩ ꯊꯤꯅ ꯆꯥꯉ ꯄꯩꯁꯥ ꯍꯪꯉꯦꯁ ꯌꯥꯝꯃꯤ ꯄꯥꯏꯔꯕꯅꯤ ꯑꯗꯨꯝ
ꯀꯩꯕ
ꯑꯁꯤꯗ ꯇꯥꯡꯉꯒ ꯂꯩꯕꯗꯣ ꯌꯨꯝꯗ ꯄꯩꯁꯥ ꯍꯥꯡꯅꯤꯡꯉꯥꯏꯁꯦ ꯌꯥꯝ ꯏꯀꯥꯏꯔꯒ ꯍꯥꯡ ꯄꯦꯝ
ꯑ ꯑꯗꯨꯅꯤꯅꯦ ꯃꯊꯥꯕꯨ ꯁꯥꯏꯗꯣꯏꯔꯕ ꯅꯪꯒꯤ
ꯍꯣꯏ ꯀꯩꯅꯣꯝꯒꯤ ꯑꯁꯤꯗꯗꯤ ꯂꯣꯏꯅꯃꯛ ꯀꯩꯅꯣ ꯆꯠꯊꯣꯛ ꯆꯠꯁꯤꯟ ꯇꯧꯕꯁꯨ ꯂꯩꯔꯗꯤꯗꯤ ꯌꯥꯗꯦ ꯆꯠꯇꯕꯗꯤ ꯌꯥꯗꯕ ꯇꯧꯕꯒꯤ ꯑꯁ ꯌꯥꯝ ꯏꯀꯥꯏ ꯀꯥꯏ ꯍꯪꯉꯨꯅꯦ ꯀꯩꯅꯣꯝ ꯇꯝꯃꯤꯉꯥꯏꯗ ꯄꯩꯁꯥ ꯌꯥꯝ ꯆꯪꯉꯦ ꯑꯗꯨꯝ ꯇ ꯁꯤꯁꯨ ꯑꯃꯨꯛ ꯄꯩꯁꯥ ꯍꯪꯉꯦ ꯍꯪꯃꯟꯈ꯭ꯔꯕ ꯑꯗꯨꯒꯤ ꯏꯀꯥꯏꯕꯗꯣ ꯑꯪ ꯒ꯭ꯌꯥꯟ ꯇꯥꯔꯛꯄꯦꯔ ꯈꯪꯗ꯭ꯔꯦꯅꯦ ꯏ ꯀꯥꯏꯕ ꯍꯧꯈ꯭ꯔꯅꯦ
ꯅꯪ ꯅꯪ ꯂꯩꯗꯨꯁꯨꯦ ꯀꯌꯥ ꯑꯣꯏꯔꯤꯅꯣ
ꯇꯔꯦꯠꯒ ꯃꯉꯥ ꯑꯣꯏꯕꯀꯣ
ꯑꯥ
ꯑꯗꯨꯒꯤ ꯐꯥꯕꯅ ꯍꯥꯏꯕꯗꯤ ꯏꯁꯤꯡꯒ ꯃꯩꯒꯤꯁꯨ ꯂꯣꯏ ꯄꯨꯂꯞ ꯌꯥꯎꯈ꯭ꯔꯕꯅꯤꯕ ꯑꯗꯨꯗ ꯇꯣꯉꯥꯟꯅ ꯄꯤꯗꯦꯕ ꯄꯥꯏꯅꯤꯡ ꯄꯥꯏꯅꯤꯡꯕ ꯃꯑꯣꯡꯗ ꯄꯥꯏꯕ ꯌꯥꯏꯕꯀꯣ ꯑꯗꯨꯒꯤ ꯈꯔ ꯐꯥꯕ ꯑꯗꯨꯔꯣꯝꯗ ꯑꯗꯨꯗꯤ ꯎꯝ ꯎꯝ
ꯔꯨꯝꯗꯤ ꯑꯗꯨꯝ ꯆꯥꯎꯕ꯭ꯔꯥ
ꯃꯤ ꯑꯅꯤꯒꯨꯝꯕꯗꯤ ꯍꯣꯏ ꯆꯥꯎꯋꯦ ꯃꯤ ꯑꯅꯤꯒꯨꯝꯕꯗꯤ ꯂꯩꯕ ꯌꯥꯏꯕꯀꯣ ꯅꯨꯃꯤꯠ ꯑꯍꯨꯝꯒꯤꯗꯤ ꯇꯨꯝꯐꯝꯗꯣ ꯈꯔ ꯐꯛ ꯆꯥꯗꯧ ꯃꯥꯟꯕꯀꯣ ꯄꯣꯠ ꯀꯩꯀꯥ ꯊꯝꯃꯅꯤꯀꯣ ꯃꯤ ꯑꯅꯤꯒꯗꯤ ꯌꯥꯏ
ꯑꯣ ꯐꯅꯦ ꯑꯃꯔꯣꯝꯗ ꯍꯥꯏꯔꯗꯤ ꯅꯪ ꯑꯗꯨꯗ ꯈꯪꯅꯕ ꯃꯤ ꯑꯃ ꯂꯩ ꯍꯥꯏꯕꯗꯣ ꯃꯣꯏꯒꯗꯤ ꯂꯩꯕ ꯌꯥꯗ꯭ꯔꯣ ꯇꯟꯕ꯭ꯔꯥ
ꯑꯁ ꯅꯨꯄꯥꯁꯤꯡ ꯑꯣꯏꯕꯒꯤ ꯑꯩꯅ ꯇꯟꯕꯕꯨꯣ ꯑꯩꯈꯣꯏ ꯌꯨꯝꯗꯁꯨ ꯌꯥꯝꯅ ꯄ ꯅꯠꯇꯦꯕ ꯑꯗꯨꯒꯤ ꯄꯥꯈꯪꯕꯅ ꯑꯗꯨ ꯂꯩꯁꯥꯕꯤ ꯂꯩꯔꯕꯗꯤ ꯎꯝ ꯅꯨꯡꯉꯥꯏꯇꯦ ꯀꯩꯁꯨꯕꯨꯗꯤ ꯇꯧꯔꯣꯏ ꯍꯥꯏꯅ ꯐꯤꯔꯣꯟ ꯍꯣꯟꯊꯣꯛ ꯍ ꯁꯤ ꯃꯕ ꯑꯗꯨꯗꯦ ꯑꯌꯦꯅꯥ
ꯍꯣꯏ ꯍꯣꯏ ꯅꯨꯡꯉꯥꯏꯕ ꯍꯧꯥꯎꯅꯗꯦꯗ
ꯑꯗꯨ ꯃꯗꯨꯒ ꯈꯜꯂꯒ ꯑ ꯍꯣꯏ ꯑꯩꯒ ꯆꯠꯃꯤꯟꯅꯕꯁꯨ ꯃꯤ ꯌꯥꯝ ꯂꯩꯃꯤꯟꯅꯟꯅ ꯑꯗꯨꯗꯤ ꯂꯩꯕ ꯌꯥꯗꯦ ꯅꯨꯄꯥꯒꯗꯤ ꯂꯩꯍꯟꯅꯤꯡꯗꯦ ꯑꯗꯨꯝ ꯑꯩꯅ ꯍꯥꯏꯕ ꯈꯣꯠ ꯑꯗꯨ
ꯑ
ꯑꯩꯁꯨ ꯂꯩꯅꯤꯡꯗꯕꯀꯣ ꯅꯨꯄꯥꯗꯤ ꯃꯣꯠꯂꯦꯗꯅ
ꯍ
ꯑꯩ ꯑꯗꯨꯝ ꯁꯦꯡꯅ ꯂꯩꯗꯣꯏ ꯃꯣꯏꯗꯤ ꯀꯩꯀꯩꯅꯅꯕꯨ ꯆꯥꯏ ꯑꯗꯨꯒꯤ ꯆꯅꯤꯡ ꯀꯥꯏꯅ
ꯍꯣꯏ ꯅꯪꯒꯤ ꯀꯩꯅꯣ ꯇꯣꯉꯥꯟꯕ ꯑꯃꯁꯨ ꯏꯁꯄꯦꯁꯁꯨ ꯐꯪꯉꯣꯏ
ꯍꯣꯏ ꯑꯗꯨꯒꯤ ꯍꯣꯏ ꯊꯕꯛ ꯊꯕꯛꯕꯨꯗꯤ ꯅꯨꯡꯊꯤꯟ ꯅꯨꯡꯗꯥꯡ ꯑꯗꯨꯋꯥꯏꯗ ꯑꯃꯨꯛ ꯍꯜꯂꯛꯀꯅꯤ ꯑꯗꯨ ꯅꯨꯡꯗꯥꯡ ꯍꯥꯏꯁꯦ ꯄꯨꯡ ꯃꯔꯣꯝ ꯑꯗꯨꯋꯥꯏꯗ ꯍꯜꯂꯛꯀꯅꯦꯕꯀꯣ ꯊꯕꯛ ꯑꯌꯨꯛꯇ ꯄꯨꯡ ꯕꯔꯣꯗ ꯆꯠꯂꯒ ꯅꯨꯡꯗꯥꯡ ꯄꯨꯡ ꯕꯥꯔꯣ ꯑꯗꯨꯋꯥꯏꯗ ꯌꯧꯔꯛꯑꯅꯤꯕ ꯑꯗꯨ ꯑꯣꯏꯔꯁꯨ ꯍꯣꯏ ꯇꯃꯤꯟꯁꯤꯃꯟꯅꯗꯦ ꯑꯗꯨ ꯑꯣꯏꯔꯁꯨ ꯂꯩꯗꯅ ꯅꯨꯡꯉꯥꯏꯇꯕꯗꯧ ꯑꯗꯨꯗꯤ ꯏ ꯇꯣꯝꯇ ꯎꯝ ꯌꯥꯝꯅ ꯏꯪꯅ ꯆꯤꯛꯅ ꯅꯨꯡꯉꯥꯏꯔ ꯂꯩꯕ꯭ꯔꯥꯅ ꯐꯕꯗ꯭ꯔꯣ
ꯑꯩꯩꯌꯦ ꯌꯥꯝ ꯊꯤ ꯐꯩꯅꯦꯗꯅ ꯅꯨꯡꯉꯥꯏꯕꯅ ꯐꯩꯌꯦꯕ
ꯍꯣꯏ ꯌꯥ ꯑꯗꯨ ꯑꯣꯏ
ꯑꯩ ꯊꯕꯛꯁꯨ ꯅꯉꯣꯟꯗ ꯑꯗꯨꯝ ꯇꯥꯅꯤ
ꯎꯝ ꯃꯤ ꯑꯅꯤ ꯂꯩꯁꯨ ꯑꯃꯔꯛꯇꯛꯇꯤ ꯅꯨꯡꯉꯥꯏꯕꯀꯣ ꯑꯃꯔꯛꯇꯁꯤꯗꯤ ꯅꯨꯡꯉꯥꯏꯇꯕ ꯇꯧꯕꯅꯦꯕꯀꯣ ꯂꯨꯅ ꯇꯤꯟꯅꯅꯥꯔꯗꯤ ꯈꯪꯗꯦ ꯑꯗꯣ ꯂꯨ ꯅꯥ ꯇꯤꯟꯅꯗ꯭ꯔꯗꯤ ꯋꯥꯕꯗꯣ
ꯂꯨꯅ ꯇꯤꯟꯅꯔꯗꯤꯅꯦ ꯌꯥꯏꯦ ꯑꯗꯨꯒ ꯇꯤꯟꯅꯗ꯭ꯔꯗꯤ ꯑꯃꯨꯛ
ꯂꯨꯅ ꯇꯤꯟꯅꯔꯁꯨꯀꯣ ꯂꯩꯁꯥꯕꯤꯗꯤ ꯋꯥ ꯌꯥꯝꯕꯅꯤꯅ ꯄꯦꯠ ꯄꯦꯠ ꯄꯦꯠ ꯄꯦꯠ ꯌꯥꯝ ꯇꯧꯕꯅꯦ
ꯅꯪ ꯐꯗꯧꯗꯤ ꯄꯦꯁꯦ ꯕ ꯈꯔ ꯊꯧꯦ ꯄꯩꯁꯥ ꯃꯤ ꯈꯣꯏꯗꯤ ꯑꯗꯨꯃꯥꯏꯅ ꯇꯧꯒꯟꯗꯣꯏꯅꯦ
ꯍꯣꯏ ꯑꯩꯈꯣꯏꯒꯤꯄꯥ ꯅꯪꯒ ꯆꯅꯕ ꯏꯃꯥꯟꯅꯕ ꯕꯤꯗꯣ ꯃꯥꯒꯨꯝꯕ ꯑꯣꯏꯔꯗꯤ ꯀꯩꯁꯨ ꯇꯧꯔꯣꯏ
ꯍꯣꯏꯗ ꯇꯝꯖꯕ ꯑꯣꯏꯔꯗꯤ ꯇꯧꯔꯦ ꯑꯗꯣ ꯃꯅꯨꯡꯗ ꯑꯃ ꯂꯩꯕꯁꯤꯡꯗꯨꯗꯤ ꯌꯥꯗꯦꯕ ꯀꯣ ꯑꯗꯨꯕꯨꯗꯤ ꯈꯪꯗꯦꯗꯅ ꯑꯩꯈꯣꯏꯁꯨ ꯃꯅꯨꯡꯗꯅꯨꯡ ꯂꯩꯌꯦ ꯂꯩꯇꯦ ꯍꯥꯏꯕꯁꯦ ꯑꯗꯨꯒꯤ
ꯍꯣꯏ ꯑꯗꯣ ꯍꯥꯏꯗꯤ ꯃꯥꯗꯤ ꯑꯗꯨꯝ ꯍꯩꯕꯅꯦꯕ ꯂꯩꯗꯅ ꯑꯗꯨ ꯅꯨꯡꯉꯥꯏꯕꯅꯦꯕ
ꯑꯣ ꯑꯁ ꯑꯩꯈꯣꯏ ꯕꯕꯥꯅ ꯍꯥꯏꯔꯤꯅꯦ ꯑꯩꯗꯣ ꯃꯥ ꯂꯩꯐꯝ ꯃꯐꯝꯗ ꯀꯩꯅꯣꯝ ꯌꯥꯔꯗꯤ ꯊꯣꯛꯅꯤꯡꯉꯥꯏ ꯇꯧꯑꯣ ꯍꯥꯏꯕꯀꯣ ꯍꯣꯏ ꯃꯥ ꯃꯥ ꯍꯥꯟꯅ ꯐꯪꯉꯗꯤ ꯑꯩꯁꯨ ꯍꯥꯏꯒꯦ ꯇꯧꯕꯅꯦ ꯍꯥꯏꯕ ꯑ ꯑꯩꯈꯣꯏ ꯕꯥꯅ ꯎꯝ ꯅꯕꯥꯅꯤ ꯂꯩꯁꯜꯂꯗꯤ ꯐꯖꯅꯤ ꯇꯨꯝꯗꯕꯤꯗ ꯅꯣꯛꯑꯒ ꯂꯩꯔꯤ ꯅꯕꯥꯅꯤ ꯍꯣꯏꯗ꯭ꯔꯦ ꯀꯦ
ꯑꯗꯨꯗꯒꯦ
ꯑꯪ ꯅꯨꯡꯗꯥꯡ ꯑꯍꯤꯡꯒ ꯇꯨꯝꯗꯕꯤꯗ ꯅꯣꯡ ꯅꯣꯛꯑꯒ ꯉꯥꯜꯂꯛꯑꯅꯤꯀꯣ ꯌꯦꯡꯉꯣ
ꯑꯩ ꯇꯨꯝꯕ ꯆꯥꯕ ꯑꯣꯏꯒ꯭ꯌꯥꯃꯜ ꯇꯥꯔꯔꯣꯏ ꯏꯕꯅꯤꯁꯦ ꯇꯧꯔꯤ ꯑꯩ ꯑꯩꯗꯣ ꯀꯣꯏꯕ ꯊꯛꯁꯤꯔꯗꯤ ꯈꯟꯕꯅꯦꯕꯀꯣ
ꯑꯪ
ꯃꯇꯣꯛꯇ ꯂꯩꯇꯕꯅꯤꯅ ꯑꯩꯁꯨ ꯅꯨꯡꯉꯥꯏꯇꯕ ꯑꯗꯨꯒꯤ ꯑꯃꯨꯛ ꯇꯣꯛꯑꯦ
ꯍꯣꯏ ꯃꯆꯦꯁꯨ ꯂꯩꯕꯅꯤꯅ ꯃꯆꯦꯗꯨꯁꯨ ꯑꯗꯨꯝ ꯄ꯭ꯔꯥꯏꯚꯦꯁꯤꯒꯨꯝꯕꯗꯣ ꯌꯥꯝ ꯄꯥꯝꯃꯦ ꯍꯥꯏꯕꯅꯦꯕ
ꯑꯥ ꯑꯗꯨ ꯑꯣꯏꯕꯒꯤꯃ ꯑꯩꯁꯨ ꯍꯥꯏꯕꯅꯦ ꯏꯇꯣꯝꯇ ꯂꯏꯗꯤ ꯂꯥꯛꯏꯅꯦ ꯊꯥ ꯑꯃꯐꯥꯎ ꯂꯩꯕꯤꯒꯦꯅꯦ ꯍꯥꯏꯕ ꯑꯩꯅ ꯑꯣ ꯀ ꯇ ꯇ ꯄ ꯑꯁ ꯃꯥꯅ ꯀꯣꯏꯕ ꯄꯝꯕꯁꯤ ꯏ ꯀꯣꯏꯕ ꯄꯥꯝꯃꯤꯁꯤ ꯏ ꯀꯣꯏꯕ ꯆꯠꯁꯦ ꯆꯠꯁꯦ ꯇꯧꯔꯦ ꯑꯩꯅ ꯑꯩꯉꯣꯟꯗ ꯍꯥꯟꯅ ꯀꯣꯏꯔꯛꯑꯣ ꯑꯗꯨꯒ ꯑꯃꯨꯛ ꯆꯠꯁꯦ ꯃꯥꯅꯅꯦ ꯃꯥ ꯔꯣꯝꯗꯅ ꯂꯥꯛ ꯑꯣ ꯀꯣꯏꯁꯦꯦ ꯀꯣꯏꯁꯦ ꯀꯣꯏꯔꯥ ꯑꯣ ꯀꯣꯏꯔꯥ ꯑꯣ ꯇꯧꯔꯛꯑ
ꯍꯥꯏꯕꯅꯦ
ꯅꯪꯉꯣꯟꯗꯁꯨ ꯆꯪꯂꯛꯑꯣ ꯍꯥꯏꯕ꯭ꯔꯥ
ꯍꯥꯏꯔꯤꯅꯦ ꯑꯁ ꯒ꯭ꯌꯥꯟ ꯇꯥꯗꯕ ꯑꯩꯈꯣꯏꯗꯣ ꯑꯗꯨꯅꯅꯤꯗ
ꯎꯝ ꯄꯥꯏ ꯄꯥꯏꯗꯕꯤꯗꯀꯣ ꯑ ꯄꯥꯏꯗꯕꯤꯗ ꯀꯩꯅꯣꯝ ꯃꯈꯥꯗ ꯆꯠꯄꯗꯣ ꯑꯗꯨꯗ ꯑꯩꯈꯣꯏ ꯁꯤꯅꯁꯨ ꯆꯠꯄ ꯌꯥꯏꯕꯀꯣ ꯅꯣꯡ ꯑꯅꯤ ꯂꯧꯋꯕꯀꯣ ꯑꯗꯨ ꯃꯣꯏ ꯂꯩꯐꯝꯗꯣ ꯌꯧꯅꯤꯡꯉꯥꯏ ꯑꯗꯣ ꯄꯩꯁꯥꯕꯨꯗꯤ ꯂꯤꯁꯤꯡ ꯑꯃ ꯁꯤ ꯑꯃ ꯑꯅꯤ ꯑꯗꯨꯃꯛ ꯂꯩꯌꯦꯕꯀꯣ ꯌꯥꯝꯗꯦꯕꯀꯣ ꯑꯗꯣ ꯑꯩꯅ ꯅꯪ ꯑꯗꯨꯗ ꯂꯥꯛꯀꯦꯔꯥ ꯍꯥꯏꯕ ꯑꯩꯅ
ꯑ
ꯑꯩ ꯃꯥꯡꯒꯅꯤ
ꯎ ꯃꯡꯉꯣꯏꯗꯥ ꯅꯥꯟꯂꯥꯏ ꯃꯥꯡꯊ ꯐꯪꯐꯝ ꯐꯝꯐꯝꯗꯣ ꯑꯗꯨꯣ ꯍꯦꯛ ꯐꯝꯃꯗꯤ ꯑꯗꯨ ꯌꯧꯗ꯭ꯔꯤꯉꯩꯗ ꯐꯝꯃꯦ ꯑꯗꯨꯗꯤ ꯌꯧꯔꯦ ꯍꯥꯏꯔꯗꯤ ꯑꯩ ꯂꯧꯕ ꯂꯥꯛꯄ ꯌꯥꯏꯅ ꯍꯥꯏꯕ ꯑꯗꯒꯤ ꯈꯪꯗꯦ ꯅ ꯍꯟꯗ ꯌꯥꯗ꯭ꯔꯦ ꯍꯥꯏꯌꯦ ꯅꯣꯡ ꯅꯣꯡꯃ ꯇꯧꯁꯦ ꯍꯥꯏ
ꯍꯣꯏ ꯈꯔ ꯃꯥꯁꯨ ꯈꯔ ꯀꯩꯅꯣ ꯇꯧꯔꯀꯥꯟꯗ
ꯎꯝ
ꯃꯥ ꯍꯧꯖꯤꯛ ꯑꯥꯗ ꯂꯩꯔꯤꯅꯦ ꯂꯩꯗꯣ ꯃꯥ ꯀꯩ ꯃꯄꯥꯟ ꯊꯣꯛꯄ ꯅꯠꯇꯦ
ꯍꯣꯏ ꯑꯗꯨꯒꯤ ꯑꯃꯥꯏ ꯎꯝ
ꯃꯊꯪ ꯅꯦꯛꯁ ꯋꯤꯛꯇꯒꯤꯕꯨꯗꯤ ꯃꯥ ꯈꯔ ꯆꯠꯀꯅꯤꯕꯗꯤ ꯍꯥꯏꯕꯅꯦ
ꯍꯣꯏ ꯍꯣꯏ ꯑꯩꯈꯣꯏꯁꯨ ꯑꯗꯨꯃꯥꯏꯅ ꯇꯧꯔꯤꯅꯦ ꯆꯠꯇꯅꯤ ꯈꯪꯒꯦꯗꯅ ꯑꯗꯨꯒꯤ
ꯑ
ꯀꯣꯏꯆꯠ ꯀꯣꯏꯆꯠ ꯀꯣꯏꯆꯠ ꯆꯠꯂꯒ ꯐꯪꯕꯅꯦꯕꯀꯣ
ꯑꯥ
ꯏꯁ ꯑꯩꯗꯤ ꯃꯥꯒꯤꯒ ꯇꯧꯔꯕꯅꯤꯅꯦ ꯂꯝꯕꯤ ꯈꯪꯗꯕꯤꯗ
ꯋꯥꯃꯨ ꯃꯥꯡꯗ꯭ꯦ ꯅꯩꯅ ꯊꯟꯅꯅꯔꯒ ꯆꯠꯂ ꯇꯧꯖꯩꯗ ꯑꯣ ꯅꯣꯏ ꯊꯣꯛꯏꯗꯣ ꯐꯩꯗ ꯌꯥꯝ ꯐꯩ
ꯍ ꯎꯝ ꯃꯔꯥꯡ ꯃꯔꯥꯡ ꯍꯧꯖꯤꯛ ꯆꯠꯊꯣꯛ ꯆꯠꯁꯤꯟ ꯇꯧꯕꯗꯤ ꯈꯔ ꯍꯩꯈ꯭ꯔꯦꯕꯀꯣ
ꯑꯥ
ꯎꯝ ꯑꯗꯨꯗ ꯂꯥꯛꯈ꯭ꯔꯣ ꯑꯗꯨ ꯇꯧ ꯑꯗꯨꯗ ꯂꯥꯛꯑꯣ ꯇꯧꯑꯣꯧꯗꯤ ꯍꯩꯔꯦꯕ ꯑꯗꯣ ꯈꯪꯗꯦ ꯀꯥꯆꯤꯟ ꯀꯥꯆꯤꯟꯗꯤ ꯈꯪꯗꯦ ꯑꯗꯣ ꯑꯣꯏꯗꯣ ꯈꯔ ꯀꯩꯅꯣꯝ ꯇꯧꯕ ꯃꯇꯝꯗꯗꯤ ꯌꯥꯔꯦꯗ ꯆꯠꯄꯒꯤꯗꯤ ꯌꯥꯝ ꯂꯥꯢꯗ
ꯑꯥ
ꯑꯩꯈꯣꯏꯗꯤꯝ ꯇꯣꯡꯉꯤꯗꯅ ꯂꯝꯕꯤꯗ ꯎ ꯀꯩꯅꯣ ꯑꯍꯨꯝꯇꯪ ꯄꯥꯟꯕ ꯌꯥꯝ ꯆꯅꯏꯗꯥꯏꯅꯦ
ꯑꯍꯨꯝꯇꯪ ꯄꯥꯟꯕꯗꯤ ꯀꯩꯅꯣ ꯒꯥꯔꯤꯔꯣ
ꯃ ꯒꯥꯔꯤꯗꯣ ꯑꯍꯨꯝꯇꯪ ꯄꯥꯟꯕ ꯃꯥꯒꯤ ꯀꯩꯅꯣꯝꯗꯣ
ꯑꯥ ꯑꯥ
ꯑꯗꯣ ꯑꯁꯤꯁꯤꯗꯤ ꯀꯩꯅꯣꯝ ꯑꯣꯏꯅ ꯇꯧꯋꯦꯕꯀꯣ ꯃꯊꯛꯇ ꯆꯠꯄ ꯃꯩꯅ ꯇꯧꯔꯒ ꯆꯠꯄꯗꯣ ꯂꯣꯏꯅ ꯆꯠꯊꯣꯛ ꯆꯠꯁꯤꯟ ꯇꯧꯕꯗꯣ ꯄꯩꯁꯥꯁꯨ ꯌꯥꯝ ꯇꯥꯗꯦꯕꯀꯣ ꯌꯥꯝ ꯂꯥꯅ ꯆꯠꯂꯁꯨ ꯄꯨꯡ ꯑꯃ ꯑꯗꯨꯃꯥꯏ ꯊꯝꯕꯁꯨ ꯌꯥꯡꯈꯥꯏꯒꯨꯝꯕꯇꯪ ꯂꯧꯏꯕꯀꯣ ꯑꯗꯨꯒꯤ ꯍꯥꯎ ꯑ ꯀꯣꯗꯨꯗꯔꯣ
ꯑ ꯑꯗꯨꯗꯤ ꯌꯥꯝ ꯌꯥꯏꯅꯤꯀꯣ
ꯑꯗꯨꯒꯨꯝꯕꯗꯣ ꯑꯩꯈꯣꯏ ꯑꯩꯈꯣꯏꯗꯁꯨ ꯂꯩ ꯑꯩꯈꯣꯏꯔꯣꯝꯗꯁꯨ ꯂꯩꯔꯤ ꯌꯥꯝ ꯐꯥꯅꯤꯃꯣ
ꯑꯥ ꯀꯩꯗꯧꯔꯤꯅꯣ ꯅꯪ ꯍꯧꯖꯤꯛꯇꯤ
ꯑꯩ ꯁꯨꯝ ꯍꯤꯞꯄꯒ ꯂꯩꯌꯦ
ꯈꯔ ꯈꯔ ꯆꯠꯂꯨꯅꯦ ꯅꯪꯁꯨ
ꯍꯥꯥ
ꯈꯔ ꯈꯔ ꯆꯠꯂꯣ ꯅꯪꯁꯨ
ꯑꯁ ꯇꯥꯪꯈꯔ꯭ꯕꯅꯤ ꯑꯩ ꯆꯠ ꯆꯠꯊꯣꯛ ꯆꯠꯁꯤꯟ ꯇꯧꯕꯁꯨ ꯏꯇꯣꯝꯗ ꯑꯣꯏꯔꯦ ꯇꯟꯕꯀꯣ
ꯑꯁꯦꯡꯕ ꯑ ꯑꯁ ꯅꯨꯡꯗꯥꯡꯗꯒꯗꯤ ꯅꯣꯏꯗ ꯊꯣꯛꯄꯗꯤ ꯅꯨꯡꯗꯤ ꯅꯨꯡꯉꯥꯏꯔꯝꯅꯤꯉꯣ
ꯍꯣꯏ ꯅꯨꯡꯗꯥꯡꯁꯦ ꯌꯥꯝ ꯏꯪꯅ ꯆꯤꯛꯅꯗꯤ ꯌꯥꯝ ꯅꯨꯡꯉꯥꯏꯌꯦꯕꯀꯣ ꯑꯗꯣ ꯀꯩ ꯍꯥꯏꯔꯤꯅꯣ ꯂꯩꯁꯥꯕꯤ ꯑꯣꯏꯃꯤꯅ ꯏꯇꯣꯝꯗꯁꯨ ꯑꯣꯏꯕꯅꯤꯅ ꯑꯗꯨꯝ ꯆꯠꯊꯣꯛ ꯆꯠꯁꯤꯟꯗꯣ ꯍꯥ ꯅꯨꯡꯉꯥꯏꯇꯕꯀꯣ ꯎꯝ ꯀꯨꯝ ꯀꯩꯅꯣꯝ ꯍꯥꯏꯔꯗꯤ ꯆꯠꯃꯤꯟꯅꯕ ꯃꯤ ꯂꯩꯗꯤ ꯍꯥꯏꯗꯤ ꯆꯠꯄ ꯌꯥꯏꯗ
ꯂꯩꯇꯕꯗꯨꯗꯅꯤꯅꯦ ꯅꯪ ꯃꯁꯥ ꯁꯥꯖꯔꯤꯁꯦ ꯂꯩꯔꯗꯤ ꯅꯪ ꯌꯥꯝ ꯅꯨꯡꯉꯥꯏ ꯂꯩ ꯌꯥꯝꯅꯦꯕ ꯃꯣꯏꯅ
ꯍꯣꯏ ꯍꯣꯏ ꯌꯥꯝ ꯂꯖꯔꯒ ꯃ ꯑꯣꯔꯁꯨ ꯑꯩ ꯑꯩ ꯂꯩꯕꯗꯤ ꯑꯩꯈꯣꯏꯔꯣꯝꯒꯤ ꯃꯤ ꯄꯥ ꯂꯩꯅꯗꯦꯕꯀꯣ ꯑꯩ ꯂꯩꯔꯣ ꯃꯌꯥꯝꯗꯣ ꯑꯗꯨ ꯑꯣꯏꯕꯅꯦ ꯄꯥꯛꯊꯣꯛꯁꯤꯅ ꯅꯨꯡꯗꯥꯡꯒꯨꯝꯕꯗꯤ ꯊꯦꯡꯕ ꯍꯥꯏꯔꯤꯁꯦ ꯇꯔꯨꯛ ꯇꯔꯦꯠꯀꯨꯝꯕꯗ ꯊꯦꯡꯉꯦ
ꯑꯁ ꯉꯜꯂꯤꯍꯦ ꯑꯗꯨꯗꯤ ꯃꯝꯕ ꯑꯃꯃꯝꯈꯤꯔꯣꯏ ꯑꯗꯨꯗꯗꯤ
ꯍꯣꯏ ꯃꯪꯗ꯭ꯔꯦ ꯄꯨꯡ ꯇꯔꯨꯛ ꯇꯔꯦꯠ ꯅꯤꯄꯥꯜ ꯅꯤꯄꯥꯜ ꯐꯥꯎꯒꯤ ꯊꯣꯛꯑꯦꯀꯣ ꯑꯗꯣ ꯃꯄꯥꯜ ꯇꯥꯔꯗꯤ ꯊꯣꯛꯇ꯭ꯔꯦ ꯃꯣꯏꯗꯣ ꯑꯣꯏꯗꯤ ꯌꯥꯝ ꯌꯦꯡꯉꯦꯕꯀꯣ ꯈꯪꯗꯦ ꯐꯖꯅ ꯌꯦꯡꯉꯦꯕ ꯑꯗꯨꯒꯤ ꯑꯩꯁꯨ ꯀꯟꯕ
ꯎꯝ
ꯎꯗꯕꯒꯤꯇꯣ ꯐꯖꯅ ꯃꯨꯟ ꯃꯨꯟꯅ ꯌꯦꯡ ꯇꯧꯕꯗꯣ ꯃꯣꯏ ꯍꯧꯅꯕꯤꯌꯦ
ꯑꯣ ꯍꯣ ꯍꯣꯏ
ꯑꯗꯨꯃꯥꯏꯅ ꯇꯧꯕꯅꯦ ꯐꯤꯔꯣꯟꯁꯨ ꯑ ꯀꯦꯟ ꯀꯦꯟ ꯃꯁꯨ ꯁꯦꯠꯇꯦꯕꯀꯣ
ꯑꯥ
ꯑꯗꯨ ꯑꯣꯏꯔꯁꯨ ꯐꯖꯅ ꯃꯨꯟꯅ ꯌꯦꯡꯗꯣꯏꯅꯤ ꯃꯣꯏꯁꯦ
ꯍꯣꯏ ꯐꯠꯇꯕꯒ ꯊꯦꯡꯅꯔꯗꯤ ꯋꯥꯗꯣꯏꯅꯦ ꯑꯩꯈꯣꯏ
ꯑꯣ ꯍꯣꯏ ꯀꯩꯁꯨ ꯇꯧꯗꯦꯀꯣ ꯃꯤ ꯃꯌꯥꯝ ꯆꯠꯅꯩꯕꯕꯣ ꯑꯗꯨꯒꯨꯝꯕꯗꯤ ꯀꯔꯤ ꯍꯧꯁꯨ ꯇꯧꯑꯣ ꯑꯗꯨꯑꯣꯁꯨ ꯍꯣꯏ ꯑ ꯅꯨꯡꯉꯥꯏꯇꯕꯗꯣ
ꯃꯥꯅꯦ ꯆꯃꯤ
ꯎꯝ
ꯃꯤꯅꯤ ꯁꯨꯖꯔꯗꯤꯦ ꯅꯪꯁꯨ ꯐꯗꯧꯕ ꯂꯨꯗꯦꯅꯦ ꯅꯣꯏꯒꯨꯝ ꯆꯪꯃꯤꯟꯅꯈ꯭ꯔꯒ ꯍꯣꯏ ꯇꯣꯉꯥꯟ ꯇꯣꯉꯥꯟ ꯂꯩꯅꯈ꯭ꯔꯦꯕ
ꯍꯣꯏ ꯑꯃꯁꯁꯨ ꯌꯨꯝ ꯆꯈꯩꯗꯨꯗꯤ
ꯎꯝ
ꯊꯣꯛꯒꯅꯨ ꯁꯤ ꯂꯩꯔꯁꯤ ꯊꯣꯛ
ꯎꯝ
ꯆꯄꯥꯄꯥꯛꯜ ꯂꯩꯕꯅꯦ ꯃꯥ ꯑꯗꯨ
ꯀꯩꯗꯧꯔꯤꯖꯥꯠꯅꯣ
ꯑꯃꯨꯛ ꯀꯩꯅꯣꯝ ꯄꯨꯊꯈꯤꯗꯣꯏꯅꯤ ꯍꯥꯏꯌꯦ ꯅꯣꯏ ꯊꯣꯏꯔꯝ ꯄꯨꯕ ꯃꯇꯝ ꯃꯐꯝꯗ